ꯎꯝ꯫
ꯇꯕꯔꯣ ꯑꯧ ꯇꯥꯏ ꯅꯪ ꯍꯧꯖꯤꯛ ꯍꯧꯖꯤꯛ ꯀꯤꯗꯣ ꯂꯥꯛꯇ ꯂꯥꯛꯇꯦꯕ ꯑꯩꯉꯣꯟꯗ꯫
ꯑꯣ ꯑꯩꯉꯣꯟꯗꯗꯤ ꯆꯠꯈ꯭ꯔꯕꯅꯦ ꯑꯗꯨ ꯅꯪꯒꯤ
ꯑꯍꯥꯟꯕ ꯇꯧꯕꯗꯣ꯫ ꯑꯥ꯫
ꯍꯣꯏ ꯂꯥꯛꯇꯕꯒꯤ ꯑꯣꯏꯔꯝꯒꯅꯤ ꯅꯅꯥꯛꯇ꯫ ꯑꯩꯉꯣꯟꯗꯗꯤ ꯆꯠꯂꯦꯕ ꯔꯤꯡ
ꯈꯣꯏꯗꯣ ꯃꯩ ꯂꯥꯛꯇꯕ ꯑꯃꯨꯛ ꯉꯔꯥꯡ
ꯑꯣ ꯑꯗꯨꯒꯤ
ꯎ ꯉꯔꯥꯡꯗꯣ ꯀꯩꯅꯣ ꯇꯧꯋꯦ ꯎꯝ ꯅꯨꯡꯗꯥꯡ ꯈꯔ ꯊꯦꯡꯉꯀꯥꯟꯗ ꯑꯃꯨꯛ ꯂꯥꯛꯑꯦ ꯑꯃꯨꯛ ꯂꯥꯛꯑꯒ ꯑ ꯇꯨꯝꯈ꯭ꯔꯦꯕ ꯑꯩꯗꯣ ꯇꯨꯝꯅꯤꯡꯃꯟꯕꯒꯤ ꯑꯗꯨꯝ ꯇꯨꯝꯈ꯭ꯔꯦ ꯑꯗꯨꯒ ꯃꯣꯔꯅꯤꯡ ꯍꯧꯒꯜꯂꯒ ꯑꯌꯨꯛꯇ ꯍꯧꯒꯠꯂꯒ ꯃꯩ ꯑꯃꯨꯛ ꯃꯨꯠꯂꯝꯃꯦ
ꯅꯪꯗꯤ ꯉꯟꯅꯅ ꯍꯧꯒꯠꯄ꯭ꯔꯣ
ꯉꯟꯗꯦ ꯑꯩꯠ ꯊꯥꯔꯇꯤ ꯇꯥꯔꯦ ꯑꯩ ꯍꯧꯒꯠꯄꯗꯣ
ꯎꯝ ꯑꯩꯁꯦ ꯍꯧꯖꯤꯛ ꯈꯛꯇ ꯍꯧꯒꯠꯂꯦ
ꯑꯁ ꯅꯪ ꯉꯔꯥꯡ ꯉꯟꯅ ꯇꯨꯝꯕ ꯅꯠꯇ꯭ꯔꯣ ꯄꯨꯡ ꯀꯌꯥ ꯇꯨꯝꯒꯦ
ꯑꯩꯗꯣ ꯏꯕꯥꯅꯤ ꯑꯩ ꯇꯨꯝꯈ꯭ꯔꯒꯦ ꯑꯗꯨꯃꯥꯏꯅ ꯍꯥꯏꯔꯒ ꯑꯩꯁꯦ ꯑꯃꯨꯛꯀ ꯚꯤꯗꯤꯑꯣ ꯈꯔ ꯌꯦꯡꯉꯦꯕꯀꯣ ꯚꯤꯗꯤꯑꯣ ꯌꯦꯡꯉꯒ ꯑꯗꯨꯝ ꯇꯨꯝꯃꯦ ꯄꯨꯡ ꯕꯔꯣꯗ ꯇꯨꯝꯗꯤ ꯇꯨꯝꯕ
ꯑꯩꯗꯤ ꯕꯥꯔꯣ ꯍꯦꯜꯂꯦ ꯑꯃ ꯇꯥꯗ ꯑꯣꯏꯔꯝꯅꯤ ꯑꯗꯨꯒ ꯇꯨꯝꯃꯦ ꯑꯗꯨꯒ ꯑꯗꯨꯝ ꯊꯦꯡꯉꯦ ꯏ
ꯑꯁ ꯅꯥꯟ ꯍꯒꯂꯦ ꯅ ꯑꯗꯨꯗꯤ ꯅꯪꯦ
ꯆꯥꯛꯔꯤ ꯆꯥꯔꯣ ꯟꯗꯦ
ꯆꯥꯗ꯭ꯔꯤ ꯕ꯭ꯔꯦꯛꯐꯥꯁꯁꯨ ꯆꯥꯗꯦ ꯑꯩ ꯉꯁꯤ ꯀꯨꯝꯕ ꯇꯟꯕꯒꯤ ꯐꯃꯨꯡꯗ ꯑꯗꯨꯝ ꯍꯥꯠ ꯂꯩꯔꯦ
ꯅꯣꯡ ꯆꯨꯕ꯭ꯔꯣ
ꯎꯝ ꯑꯌꯨꯛꯇꯗꯤ ꯅꯣꯡ ꯆꯨꯕꯅꯦ ꯍꯧꯖꯤꯛꯇꯤ ꯆꯨꯗ꯭ꯔꯦ
ꯑꯁꯤꯗ ꯅꯣꯡꯁꯨꯛ ꯂꯦꯞꯇꯦ ꯈꯤꯇꯪ ꯈꯤꯇꯪ ꯇꯥꯔꯒ ꯉꯔꯥꯡ ꯅꯨꯡꯗꯥꯡꯗꯒꯤ ꯇꯥꯔꯁꯨꯦ ꯍꯧꯖꯤꯛ ꯐꯥꯎ ꯇꯥꯔ ꯂꯦꯞꯇ ꯄꯦꯑꯗꯨꯒ ꯑꯩ ꯍꯧꯒꯠꯄ ꯀꯥꯟꯗ ꯑꯪ ꯀꯩꯅꯣ ꯂꯣꯛ ꯊꯨꯡꯕꯗꯣ ꯑꯗꯨꯝ ꯇꯧꯔ ꯂꯩꯌꯦ ꯏꯪꯉꯦ ꯌꯥꯝꯅ ꯑꯗꯨꯒꯤ ꯑꯩ ꯃꯣꯖꯥ ꯀꯩꯀꯥ ꯂꯣꯏꯅ ꯂꯩ
ꯑꯣ ꯑꯩꯈꯣꯏꯗꯗꯤ ꯏꯪꯗꯦꯕꯀꯣ ꯅꯪ ꯀꯩꯅꯣ ꯇꯧꯔꯁꯨ ꯍꯧꯖꯤꯛꯇꯤ ꯅꯨꯡꯁꯥꯠ ꯑꯃꯨꯛꯀ ꯀꯩꯅꯣ ꯅꯨꯡꯁꯥ ꯊꯣꯛꯂꯛꯑꯦ ꯍꯈꯣꯏ ꯑꯗꯨꯗꯤ
ꯑꯣ ꯅꯣꯏꯗꯤꯑꯁꯤ ꯑꯗꯨꯝ ꯂꯩꯒꯗꯕ ꯅꯠꯇ꯭ꯔꯣ ꯕꯥ ꯆꯠꯂꯣꯏ
ꯎꯝ ꯄꯟ ꯆꯜꯂ ꯉꯁꯤꯗꯤ ꯑꯗꯨꯝ ꯂꯩꯔꯒꯦ
ꯑꯣ ꯂꯥꯏꯔꯤꯛ ꯄꯔꯒꯥ ꯂꯩꯔꯒꯦ
ꯂꯥꯔꯤꯛꯄꯥ ꯂꯥꯏꯔꯛ ꯄꯥꯕ ꯁꯨꯝ ꯆꯪ ꯆꯪꯗꯦ ꯀꯩꯒꯤ ꯀꯃꯥꯏꯅ ꯇꯧꯗꯣꯏꯅꯣ ꯈꯪꯗꯦ ꯑꯩꯗꯤ
ꯇꯟꯕ ꯃꯇꯥꯡ ꯑꯣꯏꯕꯒꯤ
ꯑꯁ ꯑꯩꯗꯤ ꯅꯨꯡꯇꯤꯒꯤ ꯇꯜꯂꯦꯗ ꯃꯇꯥꯡ ꯃꯇꯥꯡꯒꯤꯅꯁꯨ ꯅꯠꯇꯦ
ꯑ ꯑꯩꯁꯨ ꯇꯂꯦ ꯑꯗꯨꯝ ꯑꯗꯨꯀꯥꯟꯗꯗꯤ ꯑꯗꯨꯝ ꯇꯧꯗ꯭ꯔꯦ ꯄꯥꯗ꯭ꯔꯦ ꯍꯥꯏꯕ ꯇꯥꯔꯦ ꯉꯔꯥꯡꯗꯣ ꯎꯝ ꯅꯨꯄꯥ ꯑꯃ ꯀꯣꯛꯠꯇꯕ ꯇꯧꯔꯒ ꯑꯩꯅ ꯍꯟꯖꯤꯟ ꯑꯃꯨꯛ ꯇꯧꯕ ꯑꯗꯨꯒꯤ ꯌꯥꯔꯤꯉꯩꯗ ꯇꯧꯍꯧꯔꯒꯦꯅ ꯑꯩꯗꯣ ꯇꯧꯕꯀꯣ ꯃꯥꯗꯣ ꯂꯩꯐꯝ ꯑꯗꯨꯝ ꯍꯪꯉ ꯂꯩ ꯂꯩꯌꯦ ꯑꯗꯨꯒꯀꯣ ꯑꯩꯅ ꯑꯁ ꯅꯪꯁꯨ ꯍꯦꯟꯃꯟ ꯗꯣ ꯌꯥꯗꯕꯗꯨꯕꯨ ꯍꯥꯏꯕ ꯌꯥꯕꯅꯦ ꯑꯩ ꯑꯗꯨꯝ ꯍꯪꯉꯦ ꯇꯧꯔ ꯂꯩꯌꯦ ꯃꯥꯗꯣ
ꯑꯩꯁꯨ ꯑꯗꯨꯝ ꯍꯥꯏꯌꯦ
ꯑꯗꯨꯒ ꯌꯥꯕꯗꯤ ꯌꯥꯕꯅ‌ꯦ ꯇꯧꯔꯒ ꯃꯆꯤꯟ ꯌꯥꯝ ꯀꯜꯂꯦ
ꯃꯁꯤ ꯌꯥꯝ ꯀꯟꯕ ꯃꯤ ꯃꯌꯥꯝ ꯑꯃ ꯂꯩꯕꯅꯤ ꯅꯣꯛ ꯅꯣꯛ ꯅꯣꯛꯑꯒ
ꯑꯗꯨꯅꯦ ꯑꯗꯨꯒ ꯀꯣ ꯍꯤꯟꯖꯥꯡ ꯃꯃꯤꯡꯇꯨꯀꯣ ꯃꯣꯏ ꯑꯩꯈꯣꯏ ꯂꯣꯟꯗ ꯑꯗꯨꯝ ꯍꯥꯏꯌꯦꯕ ꯃꯥꯗꯣ ꯑꯩꯅ ꯈꯟ ꯈꯪꯗꯦ ꯍꯥꯏꯕꯒꯤ ꯑꯗꯨꯁꯨ ꯈꯪꯗꯦ ꯈꯪꯗꯦ ꯑꯁꯤꯐꯥꯎ ꯈꯪꯗꯦ ꯇꯧꯔꯒ ꯃꯆꯤꯟꯗꯤ ꯌꯥꯝ ꯍꯕꯗꯤ ꯌꯥꯝ ꯅꯣꯛꯀꯅꯨ ꯅꯣꯛꯄꯗꯣ ꯌꯥꯝ ꯅꯣꯛꯄꯗꯣ ꯌꯥꯗꯕꯅꯦ ꯀꯥꯏꯅ ꯍꯥꯏꯔꯛꯑꯦ ꯌꯥꯝ ꯈꯪꯕꯩ ꯇꯥꯏꯞꯇ ꯕꯦꯔꯥꯅꯦꯃꯤ ꯑꯩꯗꯣ ꯂꯣꯏꯅꯤꯡꯕꯒꯤ ꯀꯣ ꯉꯔꯥꯡꯀꯣ ꯌꯥꯒꯦꯔꯥ ꯌꯥꯔꯣꯢꯔ ꯍꯣꯏ ꯃꯩ ꯂꯥꯛꯇꯕꯒꯤ ꯈꯔ ꯂꯠꯂꯦ ꯑꯗꯨ ꯅ‌ꯦꯠꯋꯥꯛ ꯈꯔ ꯐꯕ ꯃꯐꯝꯗꯗꯤ ꯂꯦꯞꯄ ꯂꯩꯕꯅꯦꯕ ꯑꯩꯗꯣ ꯈꯪꯗꯦ ꯉꯍꯥ ꯂꯩꯔꯒ ꯑꯃꯨꯛ ꯂꯥꯛꯀꯦ
ꯂꯥꯛꯑꯗꯤ ꯐꯗꯣꯏꯕꯅꯦ
ꯎꯝ ꯂꯥꯛꯑꯗꯤ ꯍꯥꯏꯔ ꯀꯦ ꯑꯃꯨꯛ ꯍꯧꯖꯤꯛꯇꯤ ꯀꯩꯅꯣ ꯇꯧꯗꯕꯥꯒꯤ ꯗꯇꯥ ꯑꯣꯏꯕꯒꯤ ꯋꯥꯏꯐꯥꯏꯗ ꯅꯨꯡꯉꯥꯏꯌꯦꯕ
ꯎꯝ ꯑꯗꯨꯒ ꯅꯪꯒꯤ ꯈꯨꯟꯖꯦꯜꯗꯣ ꯑꯩꯅ ꯍꯟꯗꯛ ꯚꯤꯗꯤꯑꯣ ꯑꯃ ꯌꯦꯡꯉꯦꯕꯀꯣ ꯀꯩꯅꯣ ꯎꯝ ꯀꯥꯎꯈ꯭ꯔꯦ ꯃꯥꯗꯣ ꯑꯦꯟ ꯑꯦꯟ ꯑꯦꯟ ꯑꯦꯟ ꯍꯥꯏꯕ꯭ꯔꯥ ꯀꯅꯥꯅꯣ ꯀꯥꯎꯈ꯭ꯔꯦ ꯎ ꯃꯩꯇꯩ ꯅꯨ ꯄꯥꯗꯨꯒ ꯀꯕꯨꯏ ꯅꯨꯄꯤꯅꯦꯕꯀꯣ
ꯑꯥ
ꯑꯗꯨꯝ ꯃꯨꯛꯕꯥꯡ ꯇꯧꯕꯅꯦ ꯑꯗꯨ ꯅꯨꯄꯤꯒꯤ ꯈꯣꯟꯖꯦꯜꯗꯣ ꯃꯥꯜꯂꯦꯕ ꯅꯪꯗꯣ
ꯑꯥ
ꯍꯣꯔꯦꯟꯗꯤ ꯅꯪ ꯑꯣꯏꯔꯝꯃꯕ
ꯍꯣꯏ ꯋꯥꯏꯔꯛꯞꯄꯗꯀꯣ ꯑꯩꯗꯣ ꯅꯥꯇꯣꯟ ꯐꯨꯟꯕꯒꯤ ꯌꯥꯗꯕꯅꯦꯕ ꯑꯗꯨꯗꯤ ꯅꯥꯗꫭꯟ ꯌꯥꯔꯁꯥꯡ ꯍ ꯍꯥꯞꯄꯇ ꯇꯨꯝꯕ
ꯎꯝ
ꯑꯗꯨ ꯈꯔ ꯐꯔꯛꯑꯦ ꯑꯗꯨ ꯂꯣꯛ ꯇꯧꯔ ꯂꯩꯌꯦ
ꯎꯝ ꯈꯔ ꯑꯗꯨꯃꯥꯏꯅ ꯇꯧꯕꯤꯒꯤ ꯑꯣꯏꯔꯝꯒꯅꯤ ꯅꯪꯒꯤ ꯅꯈꯣꯟꯗꯣ ꯈꯔ ꯃꯥꯟꯕꯗꯣ
ꯇꯣ ꯂꯩ ꯍꯥ ꯉꯔꯥꯡꯗꯣ ꯅꯪ ꯀꯩꯅꯣ ꯇꯧꯕ꯭ꯔꯥꯅ ꯍꯥꯏ ꯅꯨꯄꯥ ꯑꯃꯅ
ꯑꯣꯀꯦ
ꯑꯗꯣ ꯌꯥꯗꯦ ꯁꯥꯢꯅꯁ ꯂꯩꯕ꯭ꯔꯥꯅ ꯍꯪꯕ ꯅꯨꯄꯥ ꯑꯃꯁꯨ ꯑꯗꯩꯗꯤ ꯑꯩꯅ
ꯌꯥꯝ ꯈꯪꯕꯒꯤ ꯑꯣꯏꯔꯝꯒꯅꯤ ꯃꯣꯏꯁꯨ ꯂꯩꯕꯒꯤ ꯑꯣꯏꯔꯝꯒꯅꯦꯕ ꯑꯁ ꯑꯩꯒꯤꯗꯣ ꯉꯔꯥꯡꯗꯣ ꯑꯗꯨꯃꯥꯏꯅ ꯐꯖꯅ ꯑꯗꯨꯝ ꯋꯥꯔꯤ ꯁꯥꯟꯅꯔꯒ ꯂꯩꯕꯅꯦꯕꯀꯣ ꯑꯝꯇꯁꯨ ꯑꯇꯣꯞꯄ ꯇꯣ ꯑꯝꯇ ꯁꯤꯖꯤꯟꯅꯗꯦ ꯑꯗꯨꯃꯥꯏꯅ ꯐꯖꯅ ꯋꯥꯔꯤ ꯁꯥꯔꯒ ꯂꯩꯔꯒ ꯑꯗꯨꯁꯨ ꯑ ꯀꯩꯅꯣ ꯏꯐꯦꯛꯇꯤꯞ ꯀꯨꯝꯕ ꯊꯣꯛꯂꯛꯄꯗꯣ ꯑꯗꯨꯗꯁꯨ ꯃꯤꯅꯤꯠꯁꯦ ꯃꯌꯥꯝ ꯌꯥꯝꯃꯦꯕꯀꯣ ꯑꯗꯨꯃꯥꯏꯅ ꯑꯃꯨꯛꯀ ꯌꯥꯗꯕ ꯋꯥꯅꯤꯗ ꯀꯩꯒꯤꯅꯣ ꯈꯪꯗꯦ
ꯈꯪꯗꯦ ꯑꯩꯁꯨ ꯕꯦꯔꯥ ꯌꯥꯝ ꯂꯩꯌꯦ ꯍꯧꯖꯤꯛꯀꯥꯟꯒꯤ ꯈꯪꯗꯦ ꯑꯩꯁꯨ ꯑꯁ ꯌꯦꯔꯨꯝ ꯌꯥꯝ ꯐꯪꯉꯕꯅꯦ ꯎꯄꯥꯏ ꯂꯩꯩꯇꯦ ꯐꯪꯉꯦ ꯐꯪꯖꯁꯨꯅ ꯂꯣꯏꯔꯗꯤ ꯂꯣꯏꯔꯦꯅ ꯑꯩ ꯇꯧꯁꯟꯕ ꯑꯩꯁꯨ
ꯑ ꯑꯗꯨꯅꯦ ꯌꯦꯔꯨꯝ ꯈꯛꯇꯅꯦ ꯑꯩꯒꯤꯗꯣ ꯍꯧꯖꯤꯛꯁꯨ ꯑꯃꯥ ꯑꯃꯨꯛꯀ ꯌꯦꯔꯨꯝ ꯆꯠꯈ꯭ꯔꯦ
ꯑꯗꯨꯒ ꯀꯣ ꯉꯔꯥꯡ ꯅꯨꯄꯥ ꯑꯃꯒ ꯋꯥꯔꯤ ꯁꯥꯟꯅꯕ ꯃꯤꯅꯤꯠ ꯑꯃꯈꯛꯇ ꯑꯗꯨꯝ ꯅꯦꯋꯥꯁꯨ ꯑꯗꯨꯝ ꯌꯥꯏꯑꯕ ꯑꯗꯨꯒ ꯃꯤꯅꯤꯠ ꯑꯃꯗ ꯁꯥꯟꯅꯔꯒ ꯃꯊꯟꯇ ꯀꯛꯈ꯭ꯔꯕ ꯋꯥꯅꯤ ꯀꯔꯤꯒꯤꯅꯣ ꯈꯪꯗꯦ ꯀꯔꯤ ꯀꯔꯤ ꯍꯦꯟꯖꯥꯡ ꯆꯥꯕ꯭ꯔꯣ ꯍꯥꯡꯉꯒ ꯑꯗꯨꯝ ꯈꯠꯈ꯭ꯔꯕ ꯋꯥꯅꯦ
ꯑꯩꯒꯤꯁꯨ ꯑꯗꯨꯃꯥꯏꯅ ꯇꯧꯋꯦ ꯅꯍꯥꯟꯗꯣ ꯑꯁ ꯅꯦꯠꯋꯥꯛ ꯌꯥꯝ ꯅꯨꯡꯉꯥꯏꯇꯦꯉꯣ
ꯇꯥꯗꯕ꯭ꯔꯣ
ꯑꯣ ꯑꯩꯁꯨ ꯇꯥꯏꯕ ꯑꯗꯣ ꯇꯥꯏꯌꯦ ꯇꯥꯗ꯭ꯔꯣ
ꯑ ꯇꯥꯏꯌꯦ ꯇꯥꯏꯌꯦ꯫
ꯍꯥꯏꯗꯤꯅꯦ ꯅꯪꯒꯤ ꯅꯈꯣꯟꯗꯣ ꯃꯔꯦꯡ ꯃꯔꯦꯡ ꯆꯠꯂꯦꯕ
ꯍꯦ ꯋꯥꯅ ꯑꯣꯏꯔꯝꯅꯤ ꯅꯪꯒꯤ ꯅꯈꯣꯟꯗꯤ ꯐꯖꯅ ꯇꯥꯏ ꯑꯥ ꯅꯩꯅꯒꯤ ꯍꯣꯟꯗꯤ ꯐꯖꯅ ꯇꯥꯏꯌꯦꯕ ꯑꯩꯕꯨꯗꯤ
ꯑꯝ
ꯑꯗꯨ ꯑꯩꯒꯤꯅ ꯑꯣꯏꯔꯝꯅꯦ ꯑꯗꯨꯗꯤ
ꯎꯝ ꯑꯣꯏꯔꯝꯒꯅꯤ ꯑꯗꯨꯒ ꯑꯩꯅꯅꯦ꯫ ꯋꯥ ꯉꯥꯡꯕ ꯀꯥꯟꯗ ꯅꯪꯅ ꯄꯥꯎꯈꯨꯝ ꯄꯤꯔꯛꯄꯗꯣ ꯌꯥꯝ ꯇꯞꯄꯦꯕ ꯑꯇꯣꯞꯄ ꯑꯃꯨꯛ ꯀ ꯍꯥꯏꯕ ꯀꯥꯟꯗ ꯅꯪꯅ ꯑꯃꯨꯛꯀ ꯄꯧꯈꯨꯝ ꯄꯤꯔꯛꯄꯗꯨ ꯗꯨꯃꯥꯏꯅ ꯇꯧꯋꯦ꯫
ꯑꯥ꯫
ꯑꯗꯨꯃꯥꯏꯅ ꯇꯧꯕꯁꯤꯁꯨ ꯌꯥꯝ ꯅꯣꯛꯅꯤꯡꯕꯅꯦ ꯍꯥꯏꯕ ꯅꯍꯥꯟꯁ꯫ ꯑꯗꯨꯁꯨ ꯑꯗꯨꯃꯥꯏꯅ ꯇꯧꯋꯦꯕ ꯑꯩꯅ ꯋꯥ ꯑꯃ ꯉꯥꯡꯉꯒ ꯃꯥꯅ ꯑꯇꯣꯞꯄ ꯈꯨꯝꯃꯦ ꯑꯗꯨꯝ ꯇꯧꯋꯦꯕ
ꯑ ꯂꯥꯛꯕ
ꯑꯣ ꯑꯗꯨꯃꯛ ꯑ ꯅꯦꯠꯋꯥꯛꯁꯦ ꯌꯥꯝ ꯁ꯭ꯂꯣ ꯆꯜꯂꯦ ꯍꯣꯏ ꯉꯁꯤꯗꯤ ꯀꯩ ꯇꯧꯗꯣꯏꯅꯣ
ꯑꯗꯨ ꯑꯗꯨꯝ ꯂꯩꯅꯤ꯫
ꯎꯝ ꯉꯁꯤ ꯉꯔꯥꯡꯁꯨ ꯑꯗꯨꯝ ꯂꯩꯕ ꯅꯠꯇ꯭ꯔꯣ
ꯑ ꯉꯔꯥꯡꯁꯨ ꯑꯗꯨꯝ ꯂꯩꯌꯦ ꯑꯩ ꯉꯁꯤꯁꯨ ꯑꯗꯨꯝ ꯂꯩꯒꯅꯤ
ꯎꯄꯥꯏ ꯂꯩꯇꯦꯀꯣ
ꯨꯝꯥꯏꯜ ꯎ
ꯑꯣ ꯅꯪ ꯒꯤ ꯀ ꯅꯪ ꯅꯪ ꯅꯪꯒꯤ ꯖꯥꯇꯤ ꯈꯪꯉꯦ ꯍꯧꯖꯤꯛꯇꯤ
ꯎ
ꯀꯪꯗꯧꯅꯤ ꯑꯩ ꯑꯩ ꯀꯩꯅꯣ ꯑꯩ ꯀꯧꯔ ꯂꯩꯕ ꯑꯗꯨꯒꯤ ꯏꯆꯦ ꯏꯆꯦꯗꯣ ꯀꯩꯅꯣ ꯇꯋꯥ
ꯑꯥ ꯑꯣ
ꯏꯆꯦꯗꯣ ꯆꯠꯂꯒꯦ ꯇꯧꯕ ꯑꯗꯨꯒꯤ ꯑꯩ ꯀꯧꯔ ꯂꯩꯕ
ꯑꯣ ꯃꯥ ꯀꯗꯥ ꯆꯦ ꯇꯣꯣꯏꯅ
ꯃꯥꯗꯣ ꯋꯥꯔꯦꯟ ꯇꯧꯕ ꯆꯠꯀꯦꯌꯦ ꯑꯗꯨꯗ ꯟ ꯌꯥꯗꯕ ꯃꯥꯜꯂꯦ ꯑꯗꯨ ꯃꯥꯗꯣ ꯑꯩꯅꯥ ꯌꯦꯡꯅꯤꯡꯕꯅꯦꯕ ꯑꯗꯨ ꯃꯃꯥꯟꯅꯕꯤ ꯈꯣꯏꯗꯣ ꯀꯩꯅꯣꯒꯤ
ꯎꯝ
ꯑꯗꯨꯒꯤ ꯌꯦꯡꯕꯩ ꯆꯠꯄ ꯀꯟꯗꯥ ꯃꯣꯏ ꯄ꯭ꯔꯤꯟꯁꯤꯄꯥꯜ ꯎꯝ ꯉꯁꯤ ꯂꯥꯛꯑꯣ ꯌꯥꯔꯔꯣꯏ ꯍꯥꯏꯕ ꯃꯥꯜꯂꯦ
ꯑꯣ
ꯑꯗꯨꯗꯦ ꯆꯠꯂꯒꯦꯌꯦ ꯑꯗꯨꯒ ꯑꯩꯉꯣꯟꯗ ꯀꯧꯔ ꯂꯩꯕ
ꯎꯝ ꯇꯃꯤꯃꯤ ꯅ ꯆꯂꯣ ꯑꯌꯥ ꯇꯥꯏꯥꯏ
ꯑ ꯇꯨꯃꯤꯅ ꯆꯠꯀꯦ ꯍꯥꯏꯗꯦ ꯑꯁꯦꯡꯕ ꯌꯥꯝ ꯂꯥꯉꯦ ꯏꯃꯥꯅ ꯄꯨꯔꯤ ꯁꯥꯟꯅꯔ ꯂꯩꯌꯦꯅꯤ ꯍꯥꯏꯕꯀꯣ ꯃꯥꯁꯨ ꯑꯁ ꯀꯅꯣꯗꯥꯎꯗꯦ
ꯗꯔꯀꯥꯔ ꯂꯩꯕ ꯑꯣꯏꯔꯝꯒꯅꯤ
ꯍꯥꯥ
ꯗꯔꯀꯥꯔ ꯂꯩꯗꯣꯏꯅꯦ ꯑꯣꯏꯔꯝꯅꯦꯕ ꯅꯪꯕꯨ
ꯅ ꯋꯥꯜꯁ ꯄꯠꯇꯦ
ꯍꯣꯏ ꯌꯥꯝ ꯅꯨꯡꯉꯥꯏꯇꯦ ꯅꯋꯥꯡꯁꯦ
ꯎꯝ
ꯅꯪꯒꯤ ꯅꯪ ꯅꯈꯣꯟꯗꯣ ꯅꯕꯥꯛ ꯅꯨꯡꯉꯥꯏꯇꯕꯒꯤ ꯇꯨꯝꯅꯤꯡꯕ ꯃꯈꯣꯟꯜ ꯃꯥꯜꯂꯦꯕ
ꯑꯁꯅꯦ ꯑꯁꯅꯦ ꯇꯂꯦ
ꯀꯩꯒꯤ ꯅꯣ ꯀꯣ ꯇꯜꯗꯦ ꯑꯗꯨꯃꯥꯏꯅ ꯑꯗꯨꯝ ꯇꯧꯋꯦ ꯍꯥꯏꯕ
ꯑꯃ ꯂꯥꯛꯑꯗꯤ ꯑꯗꯨꯝ ꯍꯥꯏꯔꯛꯀꯦ ꯑꯣ ꯀꯦ ꯍꯥꯏꯗꯤ ꯍꯧꯖꯤꯛꯇꯤ ꯑꯗꯨꯝ ꯇꯥꯠꯄꯒꯤ ꯅꯪꯒꯤ ꯀꯩꯅꯣꯗꯣ ꯃꯥꯡꯉꯗꯤ ꯅꯨꯡꯉꯥꯏꯇꯦꯅ
ꯎꯝ ꯀꯥꯏ ꯗꯇꯥ
ꯍꯥ
ꯍꯣꯏ ꯍꯣꯏ ꯑꯗꯨ ꯑꯗꯨꯕꯨꯗꯤ ꯍꯣꯏ
ꯅ ꯅꯪꯒꯤꯗꯤ ꯀꯌꯥꯃꯨꯛ ꯂꯩꯔꯤꯒꯦ ꯇꯔꯥ ꯍꯦꯟꯅ ꯂꯩꯔꯤꯕ꯭ꯔꯣ
ꯎꯝ ꯂꯩꯩꯔꯤ
ꯑꯣ ꯌꯥꯝ ꯂꯩꯔꯤ ꯑꯗ ꯉꯁꯤꯒ ꯍꯌꯦꯡ ꯉꯇ ꯉꯥꯏꯔꯕ ꯅꯠꯇ꯭ꯔꯣ
ꯑ ꯃꯥꯅꯦ
ꯍ ꯍ
ꯇꯜꯂꯦ ꯇꯧꯅꯤꯡꯗ꯭ꯔꯦꯗ ꯇꯧꯅꯤꯡꯗ꯭ꯔꯦ ꯍꯥꯏꯕ
ꯀꯣꯛ ꯆꯤꯛꯄꯅꯦꯀꯣ
ꯑꯗꯨꯅꯦꯕ
ꯅꯪ ꯐꯣꯟꯅꯅꯤ ꯄꯥꯏꯕ꯭ꯔꯣ ꯅꯪ ꯐꯣꯟꯅꯤ ꯄꯥꯏꯕ꯭ꯔꯣ ꯑ ꯑꯩ ꯑꯗꯨꯝ ꯏꯃꯥꯒꯤ ꯐꯣꯟꯗ ꯇꯧꯕꯅꯦꯅꯦ ꯋꯥ ꯌꯥꯝ ꯅꯨꯡꯉꯥꯏꯇꯕ ꯃꯥꯒꯤ ꯐꯣꯟ ꯍꯦꯟꯅ ꯅꯨꯡꯉꯥꯏꯇ꯭ꯔꯦꯕ
ꯑꯣ ꯑꯈꯣꯏ ꯐꯣꯟ ꯐꯣꯟꯗꯁꯨ ꯃꯈꯥ ꯄꯣꯟꯕꯅꯦ
ꯑꯥ
ꯅꯦꯛꯕꯛꯁꯦ ꯑꯩ ꯂꯩꯃꯤꯟꯅꯔꯁꯨ ꯃꯐꯝ ꯑꯃꯗ ꯂꯩꯔꯁꯨꯅꯦ ꯃꯤ ꯈꯔꯒꯤꯗꯤ ꯅꯕ ꯌꯥꯝ ꯅꯨꯡꯉꯥꯏꯕ ꯑꯃꯁꯨ ꯂꯩꯑ ꯃꯤ ꯈꯔꯒꯤꯗꯤ ꯅꯨꯡꯉꯥꯏꯇꯕꯁꯨ ꯂꯩꯑꯕ
ꯑꯩ ꯐꯣꯟꯒꯤ ꯑꯣꯏꯔ ꯃꯥꯜꯂꯦ ꯑꯣ ꯑꯣ
ꯆꯥꯛꯁꯤꯤ ꯆꯥꯔꯕꯣ ꯅꯣꯏꯗꯤ
ꯅꯦꯠꯋꯥꯛꯇꯣ ꯑꯃꯨꯛ ꯇꯥꯔꯦ
ꯆꯥꯛꯁꯤꯤ ꯆꯥꯔꯕꯣ
ꯆꯥꯗꯦ ꯍꯧꯖꯤꯛ ꯆꯥꯔꯗꯣꯏꯅꯦ ꯆꯠꯅꯤ ꯑꯩꯈꯣꯏ
ꯀꯩ ꯏꯪꯖꯥꯡ ꯊꯣꯡꯕ ꯅꯣꯏꯒꯤꯗꯤ
ꯏꯃꯥꯗ ꯁꯣꯏꯕꯕꯨꯝ ꯊꯣꯛꯍꯕꯤꯕ ꯃꯥꯜꯂꯦ
ꯑꯣ ꯑꯩꯗꯤ ꯁꯣꯏꯕꯨꯝ ꯌꯥꯝ ꯄꯥꯝꯃꯦ
ꯑꯗꯣ ꯍꯤꯟꯖꯥꯡꯗꯤ ꯍꯥꯎꯇꯍꯦ ꯀꯩꯅꯣ ꯏꯔꯣꯟꯕꯒꯨꯝꯕꯗꯣ ꯍꯥꯎꯋꯦ ꯍꯥꯏꯕ ꯋꯥꯅꯤ
ꯑ ꯌꯦ ꯆ ꯁ ꯑꯗꯨꯝ ꯊꯣꯡꯕ ꯊꯣꯡꯕ ꯀꯩꯅꯣ ꯇꯧꯔꯗꯤ ꯍꯥꯎꯕꯅꯦꯍꯦ ꯐꯖꯅꯥ ꯊꯣꯡꯉꯗꯤ ꯏꯪꯖꯥꯡ ꯁꯨ
ꯄꯥꯝꯃꯦ ꯍꯥꯏꯌꯦ ꯑꯩꯗꯤ ꯑꯩꯗꯤ ꯇꯟꯕ ꯑꯃꯨꯛ
ꯌꯦꯟꯁꯥꯡꯗꯨꯨꯁꯨ ꯑꯩꯗꯤ ꯑꯗꯨꯝ ꯄꯥꯝꯃꯦ ꯍꯥꯏꯗꯤ ꯐꯖꯅ ꯊꯣꯡꯕꯗꯣ ꯃꯍꯤ ꯈꯔ ꯎꯝ ꯌꯥꯝꯗ ꯄꯤꯗ ꯊꯣꯡꯉꯒ ꯍꯥꯎꯋꯦ
ꯎꯝ ꯑꯗꯨꯝ ꯍꯥꯎꯗꯤ ꯍꯥꯎ ꯑꯗꯨꯝ ꯀꯩꯅꯣꯗꯤ